ꯆꯥꯛ ꯆꯥꯔꯕꯣ
ꯆꯥꯗ꯭ꯔꯤꯌꯦ ꯕꯖꯥꯔ ꯆꯠꯂꯨꯕꯒꯤ ꯋꯥꯗꯅ ꯐꯝꯃꯤ
ꯀꯔꯤ ꯂꯩꯕ
ꯦꯝꯁꯒꯤꯦ ꯄꯤꯟꯇꯨꯒꯤ ꯁ꯭ꯀꯨꯜꯒꯤ ꯐꯤꯔꯣꯜ ꯂꯥꯏꯔꯤꯛ ꯀꯩꯀꯩ ꯂꯩꯕ ꯑꯁ ꯀꯣꯏꯆꯠ ꯆꯠꯂꯦ ꯉꯁꯤꯗꯤ ꯇꯨꯔ ꯇꯧꯔꯨꯔꯦ ꯕꯖꯥꯔ ꯃꯅꯨꯡꯗꯣ ꯏꯁꯇꯦꯠ ꯃ꯭ꯨꯖꯤꯝꯒꯁ ꯏꯁꯇꯦꯠ ꯃ꯭ꯨꯖꯝꯒ ꯆꯪꯥꯏꯗꯅ ꯍꯥ
ꯎꯝ ꯑꯍꯣꯡ ꯑꯆꯥꯎꯕ ꯑꯝꯇ ꯂꯩꯍꯧꯗ꯭ꯔꯣ
ꯑꯍꯣꯡ ꯑꯆꯥꯎꯗꯤ ꯈꯪꯗꯦ ꯑꯍꯣꯡ ꯑꯆꯥꯎ ꯌꯦꯡꯗꯦ ꯂꯩꯒꯗꯕꯁꯨ ꯉꯁꯤꯗꯤ ꯌꯥꯝ ꯅꯨꯡꯉꯥꯏ ꯑꯆꯪ ꯑꯆꯪꯕ ꯗꯨꯀꯥꯟꯗꯩ ꯑꯗꯨꯝ ꯂꯩꯔꯦ ꯀꯣꯏꯊꯤ ꯊꯤꯕꯗꯣ ꯑꯗꯨꯏꯗꯣ ꯑꯩꯗꯤ ꯌꯥꯝ ꯇꯜꯂꯦꯕ ꯑꯗꯨꯒ ꯕꯦꯝꯆꯥꯗꯨ ꯑꯗꯨꯝ ꯑꯩ ꯉꯁꯤ ꯄꯥꯝꯕ꯭ꯔꯥ ꯄꯥꯝꯃꯦ ꯑꯗꯨꯝ ꯍꯥꯏ ꯑꯗꯨꯝ ꯂꯩꯁꯜꯂꯦ ꯑꯗꯒꯤ ꯂꯥꯏꯔꯤꯛ ꯁꯣ ꯂꯩꯕ ꯆꯠꯄꯗꯨꯗ ꯄꯣꯔꯒꯥꯟ ꯃꯅꯤꯡ ꯀꯥꯡꯖꯩꯕꯨꯡ ꯃꯅꯤꯡꯒꯤꯗꯨꯗ ꯂꯥꯏꯔꯤꯛ ꯂꯩꯕ ꯆꯠꯄꯗꯨ ꯃꯕ ꯃꯆꯥꯅ ꯃꯃꯥ ꯑꯩ ꯃ꯭ꯌꯨꯖꯌꯝ ꯑꯝꯇ ꯆꯪꯗ꯭ꯔꯤ ꯆꯪꯉꯨꯁꯤꯔ ꯑꯩꯌꯦ ꯑꯉꯥꯡꯁꯨ ꯏꯟꯅꯒꯦꯅ ꯏꯟꯅꯔꯦ ꯄꯨꯔꯦꯕ ꯑꯉꯥꯡ ꯃꯆꯥꯗꯣ ꯑꯗꯨꯗꯤ ꯆꯪꯉꯨꯔꯁꯤ ꯂꯥꯛꯑꯣꯅ ꯃ꯭ꯌꯨꯖꯝꯗ ꯆꯪꯉꯦ ꯃꯤꯌꯨꯌꯝ ꯊꯥꯏꯅ ꯐꯩꯅꯥꯉ ꯑꯉ ꯉꯥꯏꯁꯤ ꯆꯪꯈꯤꯕ ꯍꯧꯖꯤꯛꯇꯤ ꯌꯥꯝ ꯍꯣꯡꯉꯝꯃꯦꯕꯣ ꯆꯪꯗꯕ ꯌꯥꯝ ꯀꯣꯛꯏꯑꯦꯕ ꯑꯩꯅ ꯆꯪꯉꯤꯁꯦ ꯆꯍꯤ ꯀꯨꯟꯃꯨꯛ ꯁꯨꯔꯝꯃꯅꯤ ꯍꯥꯏꯇꯥꯔꯦ
ꯑꯩꯁꯨ ꯌꯥꯝ ꯀꯨꯏꯔꯦ
ꯑꯁ ꯑꯗꯨ ꯌꯥꯝ ꯍꯣꯡꯉꯝꯃꯦ ꯃꯊꯛꯇ ꯉꯥꯛꯇ ꯇꯧꯔꯒ ꯅꯍꯥꯟꯋꯥꯗꯤ ꯃꯈꯥꯗ ꯀꯣꯏꯕꯅꯦꯕ ꯌꯥꯝ ꯐꯖ ꯐꯖꯅ ꯂꯩꯍꯧꯔꯦ ꯑꯗꯨꯒ ꯁꯨꯔꯨꯡ ꯑꯃꯒꯁꯨ ꯂꯩꯔꯝꯃꯤꯀꯣ ꯑꯩ ꯅꯍꯥꯟꯗꯩ ꯑꯩꯈꯣꯏꯅ ꯆꯠꯄꯗꯤ ꯂꯩꯍꯧꯗꯦꯕ ꯑꯗꯨ ꯑꯗꯨ ꯑꯩꯈꯣꯏ ꯅꯨꯄꯥꯗꯨꯁꯨ ꯍꯥꯏ ꯂꯩꯕ ꯈꯪꯗꯦ ꯏꯃꯥꯗ ꯁꯨꯔꯨꯝ ꯂꯩꯕꯗꯣ ꯁꯨꯔꯨꯝꯒ ꯆꯪꯉꯒ ꯃꯅꯨꯡꯗ ꯚꯩꯒ꯭ꯌꯆꯟꯗ꯭ꯔ ꯃꯍꯥꯔꯥꯖꯀꯤ ꯈꯣꯡꯒꯨꯟ ꯑꯗꯒꯤ ꯀꯩꯀꯩ ꯁꯨꯝ ꯑꯗꯨꯝꯕ ꯃꯌꯥꯝ ꯊꯥꯏꯅꯒꯤ ꯄꯩꯁꯥ ꯃꯌꯦꯛ ꯀꯩꯀꯩ ꯃꯌꯥꯝꯗꯣ ꯑꯗꯨ ꯃꯌꯥꯝꯗꯣ ꯑꯗꯨꯃ ꯀꯩꯅꯣ ꯇꯧꯔꯨꯅ ꯂꯩꯍꯧꯋꯦ ꯑꯗꯩꯗꯤ ꯈꯪꯗꯗ ꯅꯨꯡꯉꯥꯏꯗ ꯌꯥꯝꯅ ꯂꯨꯄꯥ ꯀꯨꯟꯗꯪ ꯂꯧꯋꯦ ꯇꯤꯛꯀꯦꯠ ꯃꯃꯜꯁꯨ ꯑ ꯃꯤꯅꯤ ꯈꯣꯏ ꯑꯍꯨꯝ ꯆꯪꯕꯗꯨꯒꯤ
ꯍꯥꯏꯃ
ꯄꯁꯜꯂ ꯑꯉꯥꯡ ꯄꯨ ꯆꯞ ꯃꯉꯥ ꯌꯥꯝ ꯍꯔꯥꯎꯅꯤꯕꯣ ꯑꯗꯒꯤ ꯊꯥꯏꯅꯒꯤ ꯂꯩꯍꯧꯕ ꯐꯤ ꯁꯥꯕꯤ ꯀꯩꯀꯩꯗꯨꯁꯨ ꯂꯣꯏꯅꯃꯛ ꯃꯐꯝ ꯍꯣꯡꯇꯣꯛꯄꯩ ꯋꯥꯅꯤ ꯂꯣꯏ ꯂꯩꯍꯧꯔꯤꯕ ꯀꯣ ꯑꯗꯨꯒ ꯑ ꯁꯟ ꯃꯀꯣꯛ ꯑꯅꯤ ꯄꯥꯝꯕ ꯑꯃ ꯊꯥꯏꯅ ꯂꯩꯕꯗꯣ ꯑꯗꯨꯁꯨ ꯂꯩ ꯍꯧꯧꯔꯤꯑꯦ
ꯍꯤꯗꯨꯗꯤ
ꯍꯤꯌꯥꯡ ꯍꯤꯔꯦꯟꯗꯨꯔꯥ ꯑꯗ ꯗꯤ ꯑꯗꯨꯝ ꯐꯖ ꯂꯩꯍꯧꯔꯤ ꯀꯩꯅꯣ ꯐꯖꯅ ꯃꯤꯁꯤꯟ ꯊꯟꯖꯜꯂꯒ ꯑꯗ ꯐꯉ ꯍꯥꯏꯅꯦ ꯑꯁ ꯃꯃꯥꯁꯤ ꯍꯤꯁꯦ ꯑꯃꯨꯛ ꯄꯥꯏꯈꯠ ꯑꯃꯨꯛ ꯂꯨꯞꯊ ꯑꯃꯨꯛ ꯐꯥꯎꯒꯠ ꯑꯃꯨꯛ ꯂꯨꯞꯊ ꯇꯧꯕꯗꯣ ꯅꯠꯇ꯭ꯔꯣꯈꯩ ꯍꯥꯏꯦ ꯑꯁ ꯅꯪꯗꯤ ꯃꯔꯤꯒꯤ ꯈꯪꯉꯝꯃꯤꯅꯦ ꯍꯥꯏꯔꯒ ꯈꯪ ꯀꯩꯅꯣ ꯑꯩꯁꯨꯒꯥꯏꯔꯤ ꯃꯣꯠ
ꯐꯩꯌꯦ ꯃꯣꯏ ꯅꯨꯡꯉꯥꯏ ꯃꯤꯡ ꯉꯔꯥꯡꯒꯩ ꯍꯔꯥꯎꯅꯤꯕ
ꯅꯦ ꯑꯩꯗꯤ ꯍꯟꯗꯛꯀꯤ ꯅꯍꯥꯟꯁꯨ ꯈꯥꯡꯉꯕꯣꯛ ꯆꯠꯄꯗ ꯃꯥꯗꯣ ꯈꯥꯡꯉꯕꯣꯛ ꯒꯥꯔꯗꯦꯟꯗ ꯆꯠꯎꯗꯦꯅ ꯆꯠꯂꯨꯔꯦꯕ ꯑꯗꯨꯁꯨ ꯅꯨꯡꯉꯥꯏꯖꯔꯕ ꯃꯥꯁꯦ ꯈꯕꯨꯒꯒꯥꯗ ꯆ ꯁꯤ ꯆꯪꯉꯁꯤꯦꯪ ꯈꯪꯉꯕ ꯀꯗꯗꯤ ꯅꯝ ꯅꯨꯡꯉꯥꯏꯅ ꯆꯠꯄ ꯌꯥꯏꯅꯦ ꯑꯗꯣ ꯀꯣꯏꯕ ꯌꯥꯕ ꯃꯐꯝꯗꯤꯅꯦ
ꯆꯠꯂꯦ ꯑꯩꯗꯤ ꯅꯣ ꯍꯥꯏꯥꯏ
ꯎꯝ ꯑꯉꯥꯡꯒ ꯁꯥꯟꯅꯍꯟꯕ ꯄꯨꯕ ꯑꯉꯥꯡꯅꯒ ꯍꯔꯥꯎꯒꯗꯕ ꯖꯒꯥ ꯑꯣꯏ ꯍꯥꯏꯕ ꯑꯗꯒꯤ ꯃꯣꯏꯒꯤ ꯂꯩꯔꯤꯕ ꯃꯨꯔꯇꯤꯁꯤꯡꯁꯤꯁꯨ ꯂꯣꯏ ꯃꯥꯟꯗ꯭ꯔꯥ ꯍꯥꯏ ꯂꯣꯏꯅꯃꯛ ꯐꯖꯗ꯭ꯔꯥ ꯂꯣꯏꯅꯃꯛ ꯐꯖꯗ꯭ꯔꯥ ꯎꯝ ꯏꯁꯤꯡ ꯍꯩꯊꯕꯤꯗꯤ ꯈꯪꯗꯦꯍꯦꯛ
ꯁꯅꯥꯕꯨꯟꯗꯒꯤ ꯏꯁꯤꯡ ꯍꯩꯊꯕ ꯁꯥꯕꯤꯗꯣ
ꯑꯗꯨ ꯑꯗꯨꯕꯨ ꯈꯥꯡꯉꯕ ꯒꯥꯔꯗꯦꯟꯗ ꯂꯩꯕ꯭ꯔꯥꯅꯦ
ꯂꯩꯕꯅꯦ
ꯑꯩꯕꯨꯂꯛꯇꯛꯇ ꯍ
ꯎꯔꯇꯌꯥ
ꯑꯩ ꯗꯥꯏꯅꯦꯁꯔꯁ ꯀꯨꯝꯕ ꯑꯗꯨꯒꯨꯝꯕ ꯑꯗꯒꯤ ꯊꯥꯏꯅꯒꯤ ꯅꯤꯡꯊꯧ ꯀꯔꯤ ꯀꯔꯥ ꯍꯥꯎꯒꯤ ꯃꯈꯜ ꯇꯥꯏꯞ ꯃꯈꯜ
ꯁꯣ ꯑꯗꯣꯝꯒꯤ ꯅꯠꯇꯕ ꯁꯣꯝ ꯅꯥꯀꯟꯗ ꯄꯨꯈ꯭ꯔꯤ ꯃꯣꯏꯒꯤ ꯈꯥꯉꯕꯣꯛꯀꯤ ꯀꯩ ꯍꯥꯏꯗꯣꯏꯅꯣ ꯐꯪꯗꯔꯦꯅꯦ
ꯒꯥꯔꯤꯗꯨꯔꯕ ꯑꯗꯨꯝ ꯂꯩꯖꯦ
ꯑꯍꯣꯏ ꯒꯥꯔꯗꯦꯟꯗꯨꯗ ꯂꯩꯕꯅꯦ ꯍꯥꯏꯕ
ꯆꯠꯂꯒꯗ
ꯈꯪꯗꯦ ꯑꯋꯥꯡꯂꯣꯝ ꯍꯥꯏꯗꯣꯏꯔꯥ ꯀꯩ ꯑꯗꯣꯝꯗꯣ
ꯏꯁꯤꯡ ꯆꯥꯏꯕꯤꯕꯨꯗꯤ ꯂꯩꯍꯧꯋꯦ
ꯏꯁꯤꯡ ꯅꯠꯇꯦ ꯑꯩꯈꯣꯏꯒꯤ ꯏꯁꯤꯡ ꯄꯨꯔꯒ ꯁꯅꯥꯕꯨꯜ ꯑꯃ ꯄꯨꯔꯒ ꯅ ꯏꯁꯤꯡ ꯍꯩꯊꯕꯤ ꯇꯧꯕꯤ ꯑꯃ ꯂꯩꯕ ꯌꯥꯝ ꯃꯥꯟꯕ ꯑꯃ
ꯑꯣ ꯑꯗꯨꯗꯤ ꯑꯩ ꯈꯪꯗ꯭ꯔꯦ ꯌꯦꯡꯉꯛꯇ꯭ꯔꯦ ꯉꯥꯒꯗꯣ ꯍꯧꯖꯤꯛꯀꯥꯟꯗꯤ ꯌꯥꯝ ꯆꯥꯎꯍꯧꯔꯦꯕ
ꯑꯥꯎ ꯉꯒꯥꯗꯣ
ꯇ ꯊꯒꯥꯏꯃꯨꯁꯪ ꯉꯧꯔꯤꯕ ꯀꯩꯅꯣ ꯃꯃꯩ ꯍꯥꯏꯒꯠꯂꯛꯄꯗꯣ ꯈꯨꯕ ꯑꯃꯨ ꯀꯥꯏ ꯑ ꯆꯥꯎꯔ ꯃ ꯑꯗꯨꯗꯨ ꯉꯀꯥꯗꯨꯣ ꯀꯦꯖꯤ ꯐꯅꯌꯥꯝ ꯇꯥꯔꯝꯃꯅꯤꯕꯣ ꯀꯦꯖꯤ ꯇꯔꯥꯃꯨꯛ ꯇ ꯇꯔꯦꯠꯃꯨꯛ ꯐꯜ ꯇꯥꯔꯝꯃꯅꯤꯕꯣ
ꯃꯆꯤꯟꯖꯥꯛ ꯄꯤꯖꯔ ꯊꯥꯛꯏꯅꯤꯅꯦ
ꯑꯗꯨꯗꯤ ꯃꯤ ꯑꯔꯥ ꯈꯨꯗꯤꯡꯒꯤ ꯀꯕꯣꯛꯇꯣ ꯂꯩ ꯂꯩ ꯑꯗꯨꯩꯅ ꯁꯨꯝ ꯊꯥꯗꯔꯛꯑꯦ ꯑꯗꯩ ꯎꯝ ꯑꯗꯨꯒ ꯀꯩꯅꯣ ꯑꯃ ꯅꯥꯄꯤ ꯆꯥꯕꯤ ꯃꯌꯥꯝ ꯄꯨꯛꯂꯥꯎꯕꯤ ꯃꯌꯥꯝ ꯂꯩꯕ ꯑꯃ ꯉꯥ ꯃꯐꯝ ꯑꯅꯤꯅꯦꯕ ꯃꯣꯏꯗꯣ ꯑꯗꯨꯒ ꯍꯟꯕꯤꯗꯨꯅꯦ ꯍꯦꯛꯇ ꯈꯨꯄꯥꯛꯑꯝꯅꯦ ꯍꯦꯛ ꯈꯨꯄꯥꯛꯥꯛ ꯑꯅꯤ ꯑꯍꯨꯝ ꯄꯥꯛꯑꯦ ꯍꯦꯛ ꯀꯩꯅꯣ ꯇꯨꯡꯍꯟꯕꯤꯒꯗꯨ ꯆꯥꯎꯑꯝꯅꯦ ꯑꯗ ꯀ ꯀꯕꯨꯣ ꯄꯥꯀꯅꯒꯗ ꯊꯥꯗꯖꯕꯗꯨꯅꯦ ꯄꯤꯖꯤꯛ ꯄꯤꯖꯤꯛ ꯄꯤꯖꯤꯛꯛ ꯁꯧꯔꯦ ꯉꯥ ꯑꯗꯨꯅ ꯗꯒꯤ ꯉ ꯀꯀꯥꯒꯤꯗ ꯑꯃꯨꯛ ꯆꯪꯉꯦ ꯑꯗꯨꯒ ꯀꯀꯥꯒꯤꯁꯨ ꯀꯕꯣꯛꯇꯣꯨꯛ ꯂꯩꯨ ꯄꯩꯁꯥ ꯄꯥꯝꯃꯨꯗꯅ ꯄꯩꯁꯥ ꯆꯣꯏꯕ ꯑꯝꯇ ꯌꯥꯎꯗ꯭ꯔꯦ ꯍꯥꯏꯔꯒ ꯂꯦꯞꯄ ꯌꯦꯡꯉꯦ ꯑꯗꯨꯒ ꯑꯩ ꯀꯣꯟꯅ ꯅꯨꯡꯉꯥꯏꯔꯛꯇ꯭ꯔꯦ ꯑ ꯂꯨꯄꯥ ꯀꯨꯟꯒꯤ ꯀꯕꯣꯛꯇꯣ ꯂꯩꯔ ꯐꯖ ꯌꯦꯡꯉꯝꯃꯁꯨ ꯐꯅ ꯉꯥꯏꯍꯥꯛꯇꯪꯗꯨꯒꯤ ꯄꯥꯝꯃꯨꯔ ꯈꯛ ꯄꯥꯝꯃꯨꯔ ꯀꯨꯝꯅꯗꯅꯦ
ꯑꯗ ꯅꯨꯡꯗꯤ ꯅꯨꯡꯉꯥꯏꯕꯗꯣ ꯑꯃꯃꯛ
ꯀꯣꯟꯅ ꯍꯜꯂꯛꯑꯀꯥꯟꯗ ꯉꯀꯥꯗꯣ ꯉꯁꯥꯏꯗ ꯚꯤꯗꯤꯑꯣ ꯅꯝꯃꯝꯃ ꯀꯌꯥꯝ ꯅꯨꯡꯉꯥꯏꯅꯤ ꯈꯜꯂꯦ ꯍꯥꯏꯁꯤꯅ ꯌꯦꯡꯉꯗꯤꯦꯅ
ꯎꯝ
ꯅꯨꯡꯉꯥꯏ
ꯑꯃꯛꯃꯨꯛ ꯆꯠꯊꯣꯛꯀꯗꯕꯅꯤꯅ ꯀꯣꯏꯕꯒ ꯑꯁ ꯑꯩꯈꯣꯏ ꯆꯠꯂꯛꯇ꯭ꯔꯤꯁꯦ ꯀꯨꯏꯔꯦ
ꯀꯨꯏꯔꯦ ꯀꯩꯅꯣ ꯑꯩ ꯆꯍꯤ ꯀꯨꯟ ꯁꯨꯖꯜꯂꯝꯃꯤ ꯀꯩꯅꯣ ꯆꯠꯇ꯭ꯔꯤꯁꯦ ꯀꯗꯣꯏꯅ ꯉꯁꯥꯏꯒ ꯀꯩꯅꯣꯁꯨ ꯅꯨꯡꯉꯥꯏ ꯃ꯭ꯌꯨꯖꯤꯌꯝꯗꯁꯨ ꯌꯥꯝ ꯅꯨꯡꯉꯥꯏ ꯃ꯭ꯌꯨꯖꯤꯌꯝꯗꯁꯨ ꯁꯨꯔꯨꯡꯗ ꯆꯪꯕꯗꯅ ꯅꯨꯄꯥ ꯑꯃ ꯐꯝꯃꯒ ꯅꯨꯡꯅ ꯊꯥꯔꯛꯇꯩ ꯇꯧꯕ ꯑꯃ ꯃꯀꯣꯛ ꯃꯔꯨꯁꯨ ꯑ ꯐꯕ ꯑꯃ ꯊꯃꯝ ꯃꯦꯕ ꯀꯥ ꯈꯪꯉꯤꯅꯦꯅꯦ ꯑꯩꯗꯤ ꯁꯣꯗꯨꯁꯨ ꯌꯥꯝ ꯃꯥꯜꯂꯦ ꯍꯥꯏꯕ ꯑꯩ ꯈꯪꯉꯦ ꯀꯥꯏꯗ ꯑꯉꯥꯡ ꯆꯪꯉꯛꯄꯗꯣ ꯑꯉꯥꯡ ꯑꯇꯩ ꯁ꯭ꯀꯨꯜꯒꯤ ꯁꯥꯇ꯭ꯔ ꯃꯌꯥꯝ ꯂꯥꯛꯑꯦꯕꯀꯣ ꯈꯅꯤ ꯍꯥꯏ ꯑꯗꯨ ꯑꯩꯗꯤ ꯃꯣꯛꯄꯗ ꯁꯤꯔꯕꯅꯤꯃꯦ ꯑꯗꯨꯒ ꯅꯨꯄꯥ ꯑꯃ ꯇꯥ ꯄꯥꯏꯔꯒ ꯐꯤꯔꯣꯜ ꯑꯃꯝꯇ ꯁꯦꯠꯇꯕꯤꯗ ꯂꯦꯞꯄꯝꯃꯦꯕ ꯀꯣ ꯑꯗꯨ ꯁ ꯈꯪꯉꯕ ꯚꯏ ꯑ ꯑꯗꯨꯅ ꯈꯔ ꯈꯪꯕꯣ ꯐꯩ ꯐꯝꯃꯀꯣꯡ ꯃꯗꯤ ꯐ ꯐꯥꯒꯦ ꯐꯝꯃꯝꯕꯗꯨꯗꯩ ꯁꯨꯔꯨꯡꯗꯨꯁꯨ ꯀꯤ ꯀꯤꯅ ꯁꯨꯝ ꯆꯪꯕꯗꯣ ꯑꯗꯨꯒ ꯆꯪꯉꯒ ꯀꯥ ꯑꯃꯃꯨꯛ ꯑꯣꯏꯔꯤꯅꯦꯕ ꯃꯣꯏꯗ ꯑꯗꯨꯗ ꯆꯪꯍꯜꯂꯒ ꯂꯝꯕꯤꯗ ꯁꯨꯔꯨꯡꯃꯦ ꯁꯦꯝꯦꯝꯕ ꯋꯥꯅꯦꯕ
ꯑꯥ
ꯅꯥꯄꯤ ꯁꯤꯡꯕꯤꯒ ꯅꯞꯁꯜꯂꯒ ꯈꯪꯗꯦ ꯑꯗꯨꯝ ꯁꯨꯔꯨꯡꯗ ꯁꯨꯔꯨꯡꯅꯤ ꯏꯪꯍꯜꯂꯒ ꯀꯩꯅꯣ ꯇꯧꯔꯒ ꯀꯔꯤꯅꯣꯅꯦ ꯍꯧꯖꯤꯛꯇꯤꯅ ꯍꯔꯥꯎꯒ ꯃꯥꯟꯅꯗꯕꯃ ꯃꯤꯡꯖꯦꯟꯒꯗꯣ ꯈꯤꯇꯪ ꯊꯦꯡꯅꯔꯗꯇꯁ ꯃꯤ ꯃꯤ ꯑꯗꯨꯝ ꯃꯤꯡꯖꯦꯟ ꯄꯥꯏꯕꯤꯒꯅꯨ ꯊꯦꯡꯕꯤꯒꯅꯨ ꯑꯁ ꯑꯗꯨꯝ ꯂꯥꯎ ꯂꯩꯁꯟꯍꯦ
ꯍꯥꯏꯃ
ꯀ ꯁꯤ ꯁꯤ ꯀꯦꯃꯦꯔꯥꯗꯣ ꯀꯥꯔ ꯈꯗꯤꯉ ꯂꯣꯏ ꯈꯦꯄꯅꯤꯅ ꯑꯉꯥꯡ ꯅꯨꯄꯥ ꯍꯥꯏꯕꯗꯣ ꯃꯣꯏꯅ ꯎꯕꯗꯣ ꯃꯐꯝ ꯑꯃꯇꯪꯗꯒꯤꯅꯦꯕ ꯑꯗꯨꯝ ꯂꯥꯎꯔꯛꯏꯗꯣ ꯄꯛꯂꯥꯎꯗ ꯂꯥꯎꯔꯛꯑꯦ ꯈꯪꯗꯦ ꯑ ꯈꯪꯗꯦ ꯅꯨꯡꯉꯥꯏꯅꯦ ꯃꯗꯨ ꯆꯠꯄ ꯌꯥꯏꯅꯦ
ꯃꯊꯪ ꯕꯖꯥꯔꯁ ꯐꯖꯪ ꯑꯃꯨꯛ ꯆꯪꯉꯣ
ꯊꯪꯕꯖꯥ ꯆꯠꯄꯗ ꯑꯗꯒꯤ ꯀꯪꯂꯥꯗꯣ ꯑꯩꯗꯤ ꯑꯝꯇ ꯆꯪꯗ꯭ꯔꯤ ꯍꯟꯗꯛꯀꯤ ꯑꯥ ꯇꯤꯖꯤꯒꯤ ꯄꯩꯁꯥ ꯊꯥ ꯆꯠꯄꯗ ꯊꯨꯕꯤ ꯆꯥꯒ ꯂꯅ ꯈꯨꯣꯏꯕ ꯆꯪꯉꯨꯔꯦ ꯁꯣꯅꯕꯨꯗꯤ ꯁꯉ ꯇ꯭ꯔꯦ ꯈꯔꯝ ꯆꯪꯉꯦ ꯄꯨꯡꯗꯣ ꯇꯥꯔꯅꯤ ꯊꯦꯡꯉꯅꯤꯅ ꯀꯪꯂꯥꯁꯨ ꯑꯗꯨꯝ ꯅꯨꯡꯉꯥꯏ ꯅꯤꯟ ꯈꯣꯡꯕ ꯁꯥꯔꯒ ꯆꯤꯡ ꯈꯧꯕꯒ ꯇꯥꯗꯕꯤꯗ ꯆ ꯆꯤꯛꯅ ꯌꯥꯝ ꯅꯨꯡꯉꯥꯏ ꯀꯪꯂꯥꯗꯣ
ꯎ ꯅꯨꯡꯉꯥꯏꯕꯅꯦ ꯅꯨꯡꯉꯥꯏꯕꯅꯦ ꯀꯪꯂꯥ ꯃꯅꯨꯡ ꯅꯨꯡꯉꯥꯏꯕꯅꯦ
ꯅꯨꯡꯉꯥꯏ
ꯀꯪꯂꯥꯗꯣ ꯑꯩꯖ ꯍꯥꯏ ꯆꯪꯉꯨꯔꯦ ꯎ ꯀꯌꯥꯔꯅꯣꯃꯠ
ꯀꯦ ꯑꯃꯨꯛꯇꯪ ꯍꯥꯏꯗꯤ ꯍꯟꯗꯛꯀꯤꯗꯣ ꯑꯗꯨꯁꯨ ꯄꯨꯡ ꯀꯥꯏ ꯑꯝꯗ ꯌꯧꯅ ꯀꯣꯏꯔꯛ ꯄꯛꯄꯅꯤꯅ ꯌꯥꯝꯅꯁꯨ ꯀꯣꯏꯔꯛꯇ꯭ꯔꯦꯕꯀꯣ ꯑꯗꯣ ꯐꯖꯅ ꯑꯝꯇ ꯀꯣꯏꯕꯗꯤ ꯐꯩ ꯆꯠꯄꯦ ꯐꯥꯏ ꯐꯥꯏ ꯆꯞ ꯃꯟꯗ꯭ꯔꯁꯨ ꯃꯤꯁꯦ
ꯁꯟꯃꯟ ꯔꯖ ꯃꯤꯦ ꯄ ꯜꯅꯤꯗ
ꯑꯗꯨꯅꯦ ꯍꯥꯏꯁꯦ ꯃꯃꯤꯡꯗ ꯑꯩꯈꯣꯏ ꯅꯨꯄꯥ ꯑꯗꯨ ꯂꯥꯏꯔꯤꯛꯀꯗꯤ ꯍꯩꯔꯤꯅꯤꯀꯣ ꯑꯗꯒꯤ ꯏꯪꯂꯤꯁꯀꯤ ꯑꯥꯊ꯭ꯔꯅꯨꯡꯗ ꯂꯣꯏ ꯈꯪꯉꯤꯕ ꯃꯤꯅꯦ ꯈꯨꯏꯒꯁꯤꯅ ꯈꯨ ꯐꯖꯕꯃꯦ ꯑꯗꯨꯒ ꯕꯦꯡꯁꯦ ꯄ ꯀꯌꯦ
ꯀꯔꯤ ꯆꯦꯠꯄ ꯀ
ꯕꯦꯡꯗꯒ ꯆꯠꯄꯁꯦ ꯃꯊꯟ ꯆꯠꯄꯁꯦ ꯍꯁꯇꯥꯔꯗꯤ ꯁꯥꯎꯅꯤꯕꯀꯣ ꯇꯜꯂꯦꯕ ꯑꯩꯒ ꯆꯠꯂꯨꯁꯦ ꯑꯗꯨꯝ ꯍꯥꯏꯅ ꯂꯩꯛꯦ ꯀꯦ ꯋꯥꯏ ꯁꯤ ꯇꯧꯕꯗꯣ ꯑꯩꯒ ꯆꯁꯤ ꯑꯗꯨꯝ ꯍꯥꯏꯂꯛ ꯑꯩꯅ ꯀꯤ ꯑꯩꯅ ꯀꯤꯕ꯭ꯔꯣ ꯍꯥꯏꯕ ꯀꯤ ꯑꯗꯒꯤ ꯀꯔ ꯆꯠꯂꯦꯗꯅ ꯇꯤꯛꯀꯦꯠ ꯀꯛꯑꯣꯏ ꯑꯩꯅ ꯀꯛꯀꯅꯤ ꯑꯗꯗꯒꯤ ꯅꯍꯥꯟꯁꯨ ꯁꯣꯝꯗ ꯑꯉꯥꯡꯒꯤ ꯑꯣ ꯕꯤꯁ ꯂꯧꯊꯣꯛꯄꯩ ꯆꯠꯃꯤꯟꯅꯔꯦ ꯑꯗꯨꯒꯅ ꯃꯥꯅ ꯐꯝ ꯂꯩꯔꯦ ꯑꯩꯅ ꯀꯣꯏꯆꯦꯟ ꯆꯦꯜꯂꯦ ꯇꯒꯗ
ꯑꯣ ꯑꯗꯨꯗꯨꯅ ꯖꯨꯅꯤꯝ
ꯑꯁ ꯅꯪꯗꯤꯂꯋꯥꯏ ꯃꯆꯥ ꯁꯦꯡꯉꯦꯍꯦ ꯍꯥꯏꯕ
ꯑ ꯀ ꯁꯨꯝ ꯊꯣꯛꯈꯤꯗꯕꯗꯣ ꯃꯣꯏꯁꯦ ꯑꯗꯨꯗꯅꯤ
ꯑꯗꯩ ꯀꯩꯅꯣꯝꯇ ꯇꯤꯛꯀꯦꯠ ꯒꯥꯔꯗꯦꯟ ꯃꯨꯛꯇ ꯆꯪꯉꯁꯨ ꯀꯥꯎꯟꯇꯔꯗ ꯇꯤꯛꯀꯦꯠꯃꯨꯛꯇ ꯀꯛꯑꯁꯨ ꯅꯪ ꯀꯛꯑ ꯑꯗꯨꯝ ꯍꯥꯏꯔꯛꯅꯦꯕ ꯁꯨꯝ ꯍꯩꯅꯈꯤꯗꯕꯗꯣ ꯑꯗꯒꯤ ꯕꯦꯡꯁꯦ ꯕꯦꯡꯗ ꯆꯠꯄꯅ ꯈ꯭ꯋꯥꯏ ꯇꯜꯂꯤꯗꯅ ꯕꯦꯡꯒꯤ ꯏꯁꯇꯥꯐꯁꯤꯡꯒꯤ ꯁꯛ ꯌꯥꯝ ꯀꯥꯛꯑꯦꯗꯅ ꯑꯗꯨꯅ ꯍꯩꯅꯗꯕꯗꯣ ꯈꯪꯗ꯭ꯦ ꯀꯥꯏꯅ ꯍꯪꯉꯨꯒꯗꯧꯗꯣ ꯈꯪꯉꯒ ꯆꯠꯄꯣꯏꯗꯤ ꯐꯕ ꯈꯪꯗꯗ ꯃꯣꯏꯗꯤ ꯌꯥꯝ ꯅꯨꯡꯉꯥꯏꯗ ꯑꯉꯥꯡꯒꯤ ꯐꯤ ꯊꯤꯕ ꯃꯤꯡ ꯆꯟꯕ ꯀꯩꯗꯧꯕ ꯑꯃꯠꯇ ꯆꯠꯄꯗ ꯍꯦ ꯔꯣꯖꯦꯟꯗꯣ ꯅꯍꯥꯟ ꯑꯩꯅ ꯑꯉꯥꯡꯒꯤ ꯐꯤ ꯀꯌꯥ ꯀꯌꯥ ꯊꯤꯒꯦ ꯈꯪꯗꯦ ꯑꯩꯈꯣꯏ ꯅꯨꯄꯤ ꯇꯧꯕꯅꯦꯅ ꯍꯥꯏꯕ ꯃꯥꯅ ꯑꯩꯅ ꯈꯪꯉꯝꯃꯣꯏ ꯃꯥꯗꯤ ꯈꯪꯗꯕꯅꯤ ꯃꯣꯏꯗꯤ ꯃꯄꯥꯅꯤꯅ ꯑꯝꯇ ꯈꯪꯗꯕꯅꯤꯅ ꯍꯥꯏꯕꯗꯨꯅ ꯏꯂꯚꯦꯟꯒꯤꯗꯤ ꯃꯤꯡꯖꯦꯟꯖꯦꯜꯗꯣ ꯐ꯭ꯔꯤ ꯑꯣꯏꯈꯤꯕꯅꯤ ꯑꯃ ꯍꯥꯏꯔꯛꯏꯕ ꯑꯩꯅ ꯐ꯭ꯔꯤꯗꯤ ꯈꯪꯕ꯭ꯔꯣ ꯍꯥꯏꯕ ꯐ꯭ꯔꯤꯗꯤ ꯈꯪꯉꯤ ꯐꯔꯤ ꯈꯪꯉꯤꯍꯦ ꯑꯩꯁꯨ ꯀꯌꯥ ꯊꯤꯕꯅꯣ ꯈꯪꯗꯕꯅꯤ ꯐꯤꯗꯨꯅ ꯀꯅꯥꯅ ꯊꯤ ꯀꯅꯥꯅ ꯄꯩꯁꯥ ꯄꯨꯊꯣꯛ ꯊꯤ ꯑꯩꯈꯣꯏ ꯅꯨꯄꯤꯅ ꯊꯤꯕꯅꯦ ꯑꯩꯗꯤ ꯌꯥꯎꯗꯦ ꯍꯥꯏꯁꯦ ꯑꯩꯅ ꯑꯣ ꯅꯪ ꯅꯨꯄꯤꯅ ꯊꯤꯕ ꯅꯨꯄꯥꯗꯤ ꯈꯪꯗꯕꯅꯤꯅꯝ ꯇꯥꯅ ꯃꯣꯏꯗꯤ ꯈꯪꯕ ꯌꯥꯗꯦꯅ ꯍꯥꯏꯕ ꯀꯗꯤ ꯅꯤꯡ ꯌꯥꯝꯅꯤ ꯆꯥꯔꯒ
ꯆꯥꯗ꯭ꯔꯤꯌꯦ ꯊꯔꯣꯏ ꯊꯣꯡꯉꯦ
ꯑꯣꯝ
ꯕꯦ ꯑꯃ ꯇꯨꯏꯁꯟ ꯍꯜꯂꯛꯇ ꯉꯥꯏꯔꯤꯕ ꯆꯥꯗꯧꯔꯦ ꯑꯥ ꯌꯨꯡꯒꯥꯏꯕꯝꯗ ꯑ ꯑꯩꯈꯣꯏ ꯑꯁꯪꯕꯤꯅ ꯇꯝꯃꯦ ꯎ ꯃꯣꯏ ꯏꯆꯤꯟ ꯉꯥꯝꯕꯤꯒ ꯂꯨꯋꯥ ꯉꯥꯡꯝꯕꯤꯒ ꯇꯝꯃꯦꯕ
ꯑꯥ
ꯃꯥꯁꯨ ꯌꯥꯎꯍꯟꯕ
ꯎꯝ
ꯑꯩꯈꯣꯏꯅꯒ ꯇꯨꯏꯁꯟ ꯐꯤ ꯊꯥ ꯐꯥꯗ꯭ꯔꯤꯗ ꯇꯝꯕ
ꯑꯥ
ꯊꯥ ꯍꯦꯜꯂꯕꯅꯦ ꯎꯝ
ꯑꯗꯨꯅꯦ ꯈꯔ ꯄꯤꯒꯖꯕ ꯕꯈꯔ ꯀꯗꯔ ꯌꯥꯕ
ꯑꯩ ꯑꯩꯒꯣꯟ ꯑꯩꯒꯣꯟꯕꯕꯨꯗꯤ ꯑꯩꯅꯕꯨ ꯗꯤ ꯍꯥꯡꯒꯠꯄꯤꯤꯔꯛꯑꯅꯨꯗꯅ ꯍꯥꯏ ꯍꯥꯏꯕꯕꯨꯗꯤ ꯑꯗꯣ ꯑꯩ ꯍꯣꯔꯦꯟ ꯑꯃꯨꯛ ꯆꯥꯛ ꯇꯣꯛꯑꯒ ꯇꯧꯔꯛ ꯀꯀꯣ
ꯍꯣꯏ ꯍꯣꯏ
ꯍꯣꯏ ꯍꯣꯏ ꯊꯝꯃꯒꯦ ꯦ ꯎ ꯍꯥ ꯑ ꯑꯣ ꯍ